ꯍꯜꯂꯧ
ꯑꯣ ꯂꯩꯀꯥꯏꯁꯤꯡ ꯂꯩꯀꯥꯏ ꯂꯩꯀꯥꯏ
ꯅꯣꯏ ꯂꯩꯀꯥꯏꯕꯨ ꯀꯃꯥꯏ ꯀꯃꯥꯏ ꯇꯧꯔꯤꯒꯦ
ꯕꯣꯜ ꯀꯟꯅ ꯌꯦꯡꯉꯤꯌꯦ
ꯅꯣꯏ
ꯃꯣꯏ ꯕꯣꯜ ꯁꯥꯟꯅꯕꯁꯤꯡꯁꯨ ꯋꯥꯔꯦ ꯏꯁꯤꯡ ꯏꯁꯤꯡ ꯊꯛꯅꯤꯡꯈ꯭ꯔꯦꯌꯦ ꯑꯗꯨ ꯄꯣꯊꯥꯔꯤꯌꯦ ꯉꯥꯏꯍꯥꯛ
ꯀꯔꯤꯗ ꯁꯞꯄꯣꯔꯠ ꯇꯧꯕ꯭ꯔꯣ ꯅꯣꯏꯗꯤ
ꯑꯩꯈꯣꯏꯗꯤ ꯑꯉꯥꯡꯕꯗꯣ ꯑꯩꯈꯣꯏꯗꯤ ꯑꯉꯥꯡꯕꯗꯣ ꯇꯧꯋꯦꯅꯦ
ꯑꯉꯥꯡꯕ ꯍꯥꯏꯖꯦ ꯀꯩꯅꯣꯗ
ꯍꯣꯏ
ꯑꯉꯥꯡꯕꯁꯦ ꯑꯉꯧꯕꯗꯤ ꯅꯠꯇꯦꯀꯣ
ꯑꯉꯥꯡꯕꯁꯦ ꯑꯉꯧꯕ ꯅꯠꯇꯦ ꯑꯃꯨꯕ ꯅꯠꯇꯦ ꯑꯉꯥꯡꯕꯁꯦ ꯑꯗꯨꯝ ꯉꯥꯡꯈ꯭ꯔꯕꯅꯦ
ꯑꯉꯥꯡꯕꯁꯤ ꯑꯩꯗꯤ ꯑꯉꯧꯕ ꯑꯣꯏꯅ ꯇꯧꯋꯤꯗ
ꯑꯁ ꯑꯉꯥꯎ ꯑꯁꯨꯛ ꯄꯪꯕꯁꯤꯕꯨ
ꯄꯪꯉꯁꯨ ꯑꯩꯈꯣꯏ ꯗꯥꯗꯥ ꯂꯩꯕꯅꯤꯅꯀꯣ ꯇꯧꯗ꯭ꯔꯗꯤ ꯌꯥꯗꯕ
ꯅꯣꯏ ꯗꯗꯥꯗꯣ ꯑꯣꯏꯔꯣꯏꯗꯕꯅꯤ ꯇꯣꯛꯈ꯭ꯔꯣ ꯍꯥꯏꯌꯨ ꯊꯨꯅ ꯊꯣꯛꯂꯛꯎꯈ꯭ꯔꯣ ꯍꯥꯏꯌꯨ
ꯑꯁ ꯊꯨꯅ ꯑꯩ ꯑꯩ ꯍꯌꯦꯡ ꯁꯦ ꯑꯩꯁꯤ ꯐ꯭ꯂꯥꯏꯠ ꯕꯨꯛ ꯇꯧꯋꯦꯕꯀꯣ ꯑꯗꯨꯗ ꯆꯠꯅꯤꯡꯉꯦ
ꯑꯥ ꯃꯊꯛꯇ ꯄꯥꯏꯔꯒꯦ ꯍꯥꯏꯔꯣ
ꯃꯊꯛꯇ ꯄꯥꯏꯗꯣꯏꯅꯦ ꯑꯗꯨ ꯅꯠꯇ꯭ꯔꯗꯤ ꯌꯥꯗ꯭ꯔꯦꯕ
ꯑꯥ ꯀꯔꯤꯔꯥ ꯃꯥꯒꯤ ꯂꯣꯏꯅ ꯈꯥꯎ ꯃꯥꯒꯤ ꯐꯤꯔꯣꯟꯜꯁꯤꯡꯗꯣ ꯑꯗꯨꯅ ꯑꯌꯥꯝꯕꯗꯣ ꯂꯣꯏ ꯄꯦꯛ ꯇꯧꯔꯣ ꯍꯥꯏꯌꯣ ꯂꯣꯏꯅ ꯁꯦꯠꯂ ꯐꯤꯔꯣꯟꯜꯁꯤꯡꯗꯣ ꯂꯣꯏꯅ ꯐꯖꯅ ꯄꯦꯛ ꯇꯧꯔꯣ ꯍꯥꯏꯌꯣ
ꯑꯗꯨꯃꯥꯏ ꯍꯥꯏꯒꯅꯨꯅꯦ ꯍꯦꯔꯣꯇꯤ ꯂꯥꯁꯇ
ꯑꯣꯏꯔꯔꯣꯏ ꯑꯣꯏꯔꯔꯣꯏ
ꯑꯁ ꯍꯤꯔꯣꯗꯤ ꯂꯥꯁꯇ ꯍꯥꯏꯕꯗꯨ ꯇꯥꯗ꯭ꯔ ꯅꯣꯏ
ꯏꯁ ꯍꯧꯖꯤꯛ ꯂꯣꯏꯔꯝꯗꯥꯏꯗ ꯇꯧꯔ ꯀꯥꯟꯅꯗꯦꯅꯦ ꯂꯣꯏꯔꯝꯗꯥꯏꯗ ꯍꯥꯏꯕꯗꯤ ꯁꯥꯔꯒ ꯍꯧꯖꯤꯛ ꯄꯥꯈꯥꯡ ꯁꯥꯔ ꯂꯩꯔ ꯑꯗꯤ ꯌꯥꯔꯔꯣꯏ
ꯍꯤꯔꯣꯗꯤ ꯂꯥꯁ ꯇꯥꯍꯧꯔꯅꯤ
ꯈꯔ ꯀꯜꯂꯤꯉꯩꯗ ꯍꯣꯠꯅꯒꯦꯗꯤ ꯍꯥꯏꯗꯦ
ꯑꯩ ꯍꯌꯦꯡ ꯆꯠꯂꯒ ꯀꯣꯆꯤꯡ ꯐꯖꯅ ꯄꯤꯒꯦꯕ ꯃꯉꯣꯟꯗ
ꯀꯥꯟꯅꯗꯦ ꯆꯪꯉꯔꯣꯏ ꯃꯥꯗꯣ ꯆꯍꯤꯗ ꯍꯦꯟꯈ꯭ꯔꯦ ꯆꯪꯒꯗꯧꯕ ꯆꯍꯤ ꯍꯦꯟꯅꯤ
ꯑꯦ ꯅꯣꯏ ꯅꯆꯤꯟ ꯏꯅꯥꯎꯗꯤ ꯀꯩ ꯌꯦꯟꯁꯥꯡ ꯆꯥꯔꯦ ꯉꯁꯤ
ꯑꯩꯈꯣꯏ ꯑꯩꯈꯣꯏꯁꯦ ꯀꯩ ꯏꯁꯥꯡ ꯑꯣ ꯉꯁꯤꯁꯦ ꯁꯣꯏꯕꯨꯝꯒ ꯑꯥꯂꯨ ꯏꯔꯣꯟꯕ ꯆꯥꯏꯌꯦ ꯑꯗꯨꯒ ꯇ꯭ꯔꯣꯕꯣꯠ ꯉꯁꯤ ꯇ꯭ꯔꯣꯕꯣꯠ ꯊꯣꯡꯕ ꯍꯥꯎꯇꯕꯗꯣ ꯈꯪꯗꯦ ꯃꯣꯏꯒꯤ ꯇ꯭ꯔꯣꯕꯣꯠꯁꯦ ꯈꯔ ꯇꯨꯡꯉꯥꯂꯅꯦ
ꯃꯍꯥꯎꯕꯁꯦ ꯏꯂꯩ ꯂꯩꯇꯕ ꯍꯥꯏꯕꯗꯤ ꯃꯨꯜꯂꯨ ꯌꯥꯗꯕ ꯏꯀꯟ ꯀꯟ ꯂꯩꯕ ꯍꯥꯎꯇꯕꯗꯣ ꯊꯣꯡꯕ ꯍꯩꯕ ꯍꯩꯇꯕ ꯂꯩꯇꯕ ꯋꯥ ꯅꯠꯇꯕ ꯃꯨꯟꯅꯨ ꯌꯥ ꯃꯨꯟꯅꯉꯥꯏ ꯃꯨꯟꯍꯟꯕ ꯌꯥꯗꯕ
ꯇꯣꯔꯕꯣꯠ ꯊꯣꯡꯉꯒ ꯃꯨꯟꯗ꯭ꯔꯗꯤ ꯅꯨꯡꯒꯨꯝꯕ ꯊꯣꯡꯕ ꯌꯥꯗ꯭ꯔꯣ
ꯑꯩꯗꯤ ꯃꯦꯁꯤ ꯀꯩꯕ ꯃꯦꯁꯤ ꯍꯥꯏꯕꯅꯤꯀꯣ ꯃꯦꯁꯤ ꯍꯥꯏꯔꯤꯕ꯭ꯔꯥ ꯀꯔꯤ
ꯎꯝ
ꯌꯣꯠꯇꯣ ꯑꯣꯏꯗꯤ ꯐꯨꯠꯂꯁꯤꯔꯅ ꯍꯥꯏꯕꯗꯤ ꯑꯩꯈꯣꯏꯗꯤ
ꯑꯁ ꯂꯣꯏꯔꯦꯍꯦ ꯑꯩꯈꯣꯏ ꯉꯁꯤꯁꯦ ꯀꯔꯤ ꯁꯧꯒ꯭ꯔꯤꯅꯦ ꯑꯗꯨꯒ ꯑꯣꯛꯁꯥ ꯑꯀꯪꯕ ꯈꯔꯒ
ꯑꯦꯁ ꯊꯥꯖꯕ ꯋꯥꯠꯂꯦꯗ ꯁꯤꯗꯤ
ꯑꯁ ꯑꯩꯈꯣꯏ ꯑꯣꯛꯁꯥ ꯆꯥꯔꯛꯏꯁꯦ ꯍꯞꯇꯥ ꯑꯅꯤ ꯁꯨꯔꯦꯅꯦ
ꯑꯁ ꯑꯩꯗꯤ ꯉꯁꯥꯏ ꯉꯁꯥꯏꯗꯨꯁꯨ ꯐꯗꯣꯝ ꯆꯥꯗ ꯇꯧꯕꯗꯨꯁꯨ ꯍꯥꯏꯗꯤ ꯍꯥꯏꯔꯛꯇꯦꯅꯦ ꯄꯟꯕꯨ ꯄꯜꯂꯛꯇꯦꯅꯦ ꯊꯥꯖꯕꯁꯦ ꯌꯥꯝ ꯋꯥꯠꯂꯦꯕꯣ ꯁꯤ ꯊꯥꯖꯅꯤꯡꯉꯥꯏ ꯌꯥꯝ ꯋꯥꯠꯂꯦ ꯁꯤꯗꯤ
ꯄꯟꯕꯨ ꯄꯜꯂꯗꯤ ꯅꯣꯏ ꯆꯥꯅꯤꯡꯉꯝꯗ꯭ꯔꯥꯅ ꯆꯥꯅꯤꯡꯉꯝꯒꯗ꯭ꯔꯥꯅꯨꯀꯣ ꯄꯟꯗꯕꯣꯏꯅꯦꯕ ꯃꯥꯗꯣ
ꯗꯤ ꯄꯦꯟꯈꯦ ꯆꯃꯟꯗꯅ ꯑꯗꯨ
ꯑꯁ ꯑꯣꯏꯌꯦ
ꯁꯧꯒ꯭ꯔꯤꯕꯨꯗꯤ ꯍꯥꯎꯔꯝꯕ ꯌꯥꯏ ꯁꯧꯒ꯭ꯔꯤꯕꯨꯗꯤ ꯑꯗꯨ ꯑꯩꯈꯣꯏꯗꯁꯨ ꯐꯪꯉꯦꯗ ꯑꯣꯛꯁꯥꯗꯨꯁꯨ ꯑꯩꯈꯣꯏꯗ ꯐꯪꯉꯦ ꯑꯗꯨꯁꯨ ꯃꯍꯥꯎꯕꯨꯗꯤ ꯌꯨꯝꯗꯒꯤ ꯍꯦꯟꯅꯗꯤ ꯍꯥꯎꯋꯦ ꯑꯗꯨꯕꯨ ꯅꯣꯏ ꯉꯁꯤ ꯆꯥꯏ ꯍꯥꯏꯕꯁꯤ ꯊꯥꯖꯕ ꯋꯥꯠꯂꯤꯗ ꯁꯤꯗꯤ
ꯑꯁ ꯀꯔꯤꯅꯣꯅꯦꯍꯦ ꯆꯥꯏꯌꯦꯅꯦ ꯊꯥꯖꯗ꯭ꯔꯗꯤ ꯐꯣꯇꯣ ꯐꯣꯇꯣ ꯀꯥꯞꯄꯒ ꯊꯥꯔꯛꯑꯒꯦ
ꯉꯁꯥꯏ ꯍꯥꯏꯕꯗꯨꯒ ꯍꯧꯖꯤꯛꯀ ꯌꯥꯝ ꯇꯣꯉꯥꯟꯕ ꯋꯥꯅꯤꯗ
ꯉꯁꯥꯏ ꯉꯁꯥꯏ ꯍꯥꯏꯕꯗꯤ ꯁꯒꯔꯤ ꯈꯛꯇ ꯍꯥꯏꯔꯛꯄ ꯃꯣꯏ
ꯉꯁꯥꯏꯗꯨꯁꯨ ꯁꯧꯒ꯭ꯔꯤ ꯈꯛꯇ ꯍꯥꯏꯕꯒꯨꯝ ꯇꯧꯕ
ꯑꯣ ꯑꯣ ꯑꯗꯣ ꯁꯥꯗꯣ ꯄꯟꯗ꯭ꯔꯦꯕ
ꯁꯥ ꯄꯟꯗ ꯄꯥꯂꯛꯇꯕ ꯃꯔꯣꯛ ꯃꯦꯠ ꯑꯃꯒ ꯁꯧꯒ꯭ꯔꯤ ꯆꯥꯏ ꯍꯥꯏꯕꯗꯨ ꯇꯥꯕ ꯑꯗꯨꯒꯤ ꯊꯥꯖꯕ ꯋꯥꯠꯂꯦ ꯍꯥꯏꯗꯣ
ꯎꯝ ꯃꯔꯣꯔꯣꯛ ꯃꯔꯣꯔꯣꯛ ꯃꯦꯠꯕꯗꯣ ꯀꯔꯤꯕ ꯊꯥꯡꯖꯤꯡꯒꯣ
ꯑꯁ ꯑꯩꯈꯣꯏꯁꯨ ꯉꯔꯥꯡ ꯈꯛꯇ ꯆꯥꯕꯗ ꯂꯣꯏꯗ ꯉꯥꯏꯔꯤꯑꯦ
ꯊꯪꯖꯤꯡꯂꯣ
ꯍꯣꯏ ꯍꯥꯎꯗꯤ ꯍꯥꯎꯗꯦ ꯑꯩꯈꯣꯏ ꯑꯁꯤꯗ ꯄꯤꯛꯇ꯭ꯔꯨ ꯄꯤꯛꯑꯒ ꯃꯆꯥ ꯑꯍꯨꯝꯗꯤ ꯄꯤꯌꯨꯀꯣ ꯂꯨꯄꯥ ꯌꯥꯡ ꯈꯩꯒꯤ ꯑꯍꯨꯝꯗꯤ ꯁꯥꯕꯤꯑꯦꯕ ꯃꯣꯏ
ꯊꯥꯡꯖꯤꯡꯕꯤꯎ ꯍꯧꯕ ꯉꯝꯃꯣꯏꯗ ꯅꯣꯏ ꯖꯒꯥꯗꯗꯤ
ꯑꯩꯈꯣꯏꯔꯣꯝꯒꯤ ꯅꯠꯇꯕꯥ ꯑ ꯑꯃ ꯑꯃꯔꯣꯝꯗꯒꯤ ꯑꯩꯈꯣꯏꯒꯤ ꯀꯩꯕꯥ ꯑꯩꯈꯣꯏꯒ ꯃꯥꯟꯅꯕ ꯖꯒꯥ ꯑꯃ ꯂꯩꯕꯗꯣ ꯑꯗꯨ ꯃꯐꯝꯗꯒꯤ ꯄꯨꯔꯛꯄꯅꯦꯕ ꯑꯩꯈꯣꯏꯔꯣꯝꯗꯒꯤꯗꯤ ꯅꯠꯇꯕ ꯑꯇꯣꯞꯄ ꯃꯐꯝꯗꯨꯗ ꯑꯩꯈꯣꯏ ꯈꯨꯟ ꯂꯣꯝꯒꯤ ꯃꯅꯨꯡ ꯆꯪꯕꯒꯤ ꯑꯗꯨꯒ ꯐꯥꯎꯅꯕ ꯌꯥꯏꯅ ꯃꯣꯏ ꯑꯁꯤꯒ ꯑꯩꯈꯣꯏꯅ ꯂꯩꯕꯗꯨ ꯑꯁ ꯑꯩꯈꯣꯏꯅ ꯂꯩꯐꯝꯗꯨꯒ ꯃꯣꯏꯒ ꯈꯔ ꯅꯛꯅꯩꯑꯦꯕ ꯑꯥ ꯃꯣꯏ ꯃꯣꯏꯔꯣꯝꯗꯒꯤ ꯑꯗꯨꯝ ꯄꯨꯔꯛꯑꯦꯕ ꯑꯗꯨꯒꯤ ꯍꯥꯎꯗꯦ ꯃꯣꯏꯁꯦ ꯑꯩꯈꯣꯏꯒꯨꯝꯒꯤ ꯑꯩꯈꯣꯏꯔꯣꯝ ꯑꯗꯨꯒꯤ ꯊꯥꯡꯖꯤꯡꯒꯨꯝꯕꯅꯥ ꯐꯠꯇꯦꯕ ꯃꯣꯏꯒꯤꯁꯤ ꯃꯍꯥꯎ ꯈꯔ ꯋꯥꯠꯂꯦ ꯃꯅꯨꯡꯒꯤ ꯈ ꯈꯣꯏꯔꯣꯝꯗꯒꯤꯗꯤ ꯈꯔ ꯊꯥꯕꯒꯨꯝ ꯇꯧꯋꯦꯅ ꯆꯥꯅꯉꯥꯏꯗꯣ ꯑꯗꯨꯗꯤ ꯄꯥꯛ ꯄꯥꯔꯒ ꯆꯥꯅꯉꯥꯏ ꯂꯩꯇꯦ
ꯀꯤꯥꯣ ꯅꯣꯏ ꯑꯗꯨꯝ ꯊꯥꯡꯖꯤꯡꯗꯨ ꯄꯨꯔꯛꯑꯒ ꯑꯗꯨꯝ ꯊꯥꯡꯖꯤꯡ ꯊꯥꯕ ꯌꯥꯗ꯭ꯔꯣ ꯄꯨꯈ꯭ꯔꯤꯒꯨꯝꯕꯗ
ꯏꯁꯤꯡꯐꯥꯎ ꯊꯛꯅꯤꯡꯉꯥꯏ ꯂꯩꯇꯕ ꯀꯥꯟꯗ ꯀꯗꯥꯏꯗꯒꯤ ꯄꯨꯈ꯭ꯔꯤꯔꯣ ꯁꯤꯗ ꯏꯔꯨꯅꯤꯉꯥꯏ ꯐꯥꯎ ꯂꯩꯇꯕꯗꯨꯗ ꯍꯧꯖꯤꯛ ꯄꯨꯈ꯭ꯔꯤ ꯇꯧꯔ ꯂꯩꯔꯗꯤ
ꯌꯥꯔꯦ ꯌꯥꯔꯦ ꯌꯥꯔꯦ ꯊꯣꯛꯈ꯭ꯔꯣ ꯊꯣꯛꯈ꯭ꯔꯣ
ꯑꯗꯨ ꯊꯣꯛ ꯊꯣꯛ ꯊꯣꯛꯀꯗꯧꯕꯗꯨꯁꯨ ꯂꯝꯕꯤꯅ ꯌꯥꯗꯕ ꯅꯣꯏꯅ ꯏꯔꯥꯡ ꯀꯟꯕꯁꯤꯒ
ꯑꯣꯏꯅꯦ ꯑꯗꯨꯕꯨꯗꯤ ꯆꯨꯝꯕ
ꯅꯣꯏ ꯅꯣꯏ ꯃꯔꯛꯇ ꯌꯥꯎꯕ ꯁꯨꯄꯨꯗꯤꯀꯣ ꯑꯁꯤꯗ ꯏꯔꯨꯗ꯭ꯔꯁꯨ ꯆꯥꯛ ꯆꯗ꯭ꯔꯁꯨ ꯁꯤꯗ ꯂꯩꯍꯧꯔꯒꯦ ꯁꯤꯅꯤ ꯑꯩꯈꯣꯏꯗꯤ
ꯑꯦ ꯃꯊꯪ ꯆꯍꯤꯗꯗꯤ ꯑꯁꯤ ꯄ꯭ꯔꯤꯊꯤꯕꯤꯗꯗꯤ ꯂꯩꯔꯔꯣꯏꯗ ꯑꯩ
ꯑꯣ ꯑꯣ ꯅꯣꯏ ꯍꯥꯏꯔ ꯑꯩꯈꯣꯏ ꯍꯥꯏꯔ
ꯑꯩ ꯑꯩ
ꯑꯣ ꯑꯁ ꯄ꯭ꯔꯤꯊꯤꯕꯤꯗ ꯂꯩꯔꯅꯨꯗ ꯑꯥꯗ ꯆꯠꯂꯨꯔꯣꯗ ꯍꯣꯏ ꯆꯠꯂꯨꯔꯗ ꯁꯥꯕꯅꯦ ꯑꯗꯨꯗꯗ ꯁꯥꯕꯅꯤꯅ ꯑꯗꯨꯝ ꯐꯕꯅꯤ ꯅꯣꯏ ꯈꯨꯆꯨ ꯁꯨ ꯉꯧꯅꯤꯡꯉꯦ ꯍꯥꯏꯗꯥꯏ
ꯑꯁ ꯁꯨ ꯉꯥꯎꯅꯤꯡ ꯃꯨꯅꯤꯡꯉꯁꯨ ꯑꯗꯨꯝ ꯉꯧꯔꯒ ꯂꯩꯌꯦꯗ ꯑꯩꯈꯣꯏꯗꯤ
ꯑꯣ ꯈꯨꯆꯨꯀ ꯍꯣꯡꯅꯤꯡꯉꯗꯤꯀꯣ ꯑꯗꯨꯔꯣꯝꯗꯅ ꯐꯥꯕꯅꯦ ꯑꯩꯁꯨ ꯍꯥꯀꯨꯝꯗꯣ ꯆꯠꯂ ꯍꯜꯂꯛꯑꯕꯅꯦ ꯃꯨꯛ
ꯎꯝ ꯑꯁ ꯑꯩꯗꯤ ꯑꯗꯨꯗ ꯅꯠꯇꯦꯅꯦ ꯑꯩꯗꯤ ꯃꯥꯔꯁꯇ ꯆꯠꯅꯤꯡꯉꯥꯏ ꯇꯧꯕ
ꯆꯠꯂꯨꯔꯣ ꯆꯠꯂꯨꯔꯣ ꯑꯗꯨꯝ ꯂꯩꯕ ꯅꯨꯡꯉꯥꯏꯔꯗꯤ ꯑꯩꯈꯣꯏꯗꯁꯨ ꯑꯗꯨꯝ
ꯐꯥꯔꯝ ꯃꯆꯥ ꯑꯃ ꯇꯧꯔꯒꯀꯣ
ꯊꯕꯛ ꯃꯆꯥ ꯇꯧꯒꯦꯕ
ꯐꯥꯝ ꯐꯥꯔꯝ
ꯑꯣ ꯍꯣ ꯍꯣ ꯀꯔꯤ ꯐꯩ ꯍꯥꯏꯒꯦ ꯑꯗꯨꯗ ꯏꯟꯁꯥꯡ ꯅꯥꯄꯤ ꯊꯥꯒꯦ ꯍꯥꯏꯔ
ꯏꯟꯖꯥꯡ ꯅꯥꯄꯤꯗꯤ ꯊꯥꯕ ꯌꯥꯗꯦ
ꯀꯔꯤ ꯊꯥ ꯗꯣꯏꯕ ꯑꯗꯨꯨꯗ ꯀꯔꯤ ꯀꯔꯤ
ꯐꯥꯔꯝ ꯍꯥꯏꯕꯗꯤ ꯂꯩꯌꯦꯅ ꯁꯤ ꯌꯦꯟꯁꯥꯡꯅ ꯅꯨꯄꯤꯁꯨ ꯂꯩ ꯑꯩꯈꯣꯏ ꯁꯤ ꯁꯥꯒꯨꯝꯕ ꯌꯣꯠꯄ ꯌꯣꯛꯄꯁꯨ ꯂꯩ
ꯑꯩꯗꯤ ꯈꯪꯗꯦ ꯀꯣ ꯅꯪ ꯍꯥꯏꯕꯗꯤ ꯆꯠꯂꯨꯔꯣ ꯅꯪ ꯍꯥꯟꯅ ꯆꯠꯂꯒ ꯀꯣ ꯀꯃꯥꯏꯅ ꯇꯧ ꯍꯣꯏ ꯍꯥꯏꯕꯗꯨꯣ ꯅꯨꯡꯉꯥꯏꯕ꯭ꯔꯥ ꯅꯨꯡꯉꯥꯏꯇꯦ ꯅꯨꯡꯉꯥꯏ ꯍꯥꯏꯗꯣ ꯑꯃꯨꯛ ꯍꯥꯏꯔꯛꯑꯣ ꯑꯩꯈꯣꯏꯁꯨ ꯌꯥꯔꯗꯤ ꯆꯥꯠꯅꯤꯉꯥꯏ ꯇꯧꯒꯦ ꯑꯁꯤꯗ
ꯅꯨꯡꯉꯥꯏ ꯍꯥꯏꯕꯅꯤꯅꯦ ꯍꯥꯃꯦꯡꯒꯨꯝꯕꯗꯤ ꯑꯗꯨꯝ ꯂꯣꯏꯕꯗ ꯑꯗꯨꯝ ꯅꯨꯡꯉꯥꯏ ꯍꯥꯏꯔꯝꯃꯤ
ꯑꯣ ꯍꯥꯃꯦꯡ ꯈꯛꯇꯔꯣ ꯁꯟꯒꯨꯝꯕꯗꯤ ꯑꯗꯨꯃꯥꯏꯅ ꯇꯧ
ꯑꯩꯅ ꯇꯥꯕꯕꯨꯗꯤ ꯍꯥꯃꯦꯡꯗ ꯈꯛꯇ ꯑꯗꯨꯝ ꯇꯥꯕꯀꯣ
ꯎꯝ ꯍꯥꯃꯦꯡꯁꯨ ꯍꯥꯎꯕꯅꯦ ꯍꯥꯃꯦꯡꯁꯨ ꯍꯥꯎꯕꯅꯤꯅꯦ ꯍꯣꯏ ꯍꯣꯏ ꯅꯣꯏ ꯐꯖꯅ ꯌꯣꯛꯑꯒꯀꯣ ꯑꯗꯨꯗ ꯑꯗꯨꯅꯦ ꯅꯣꯏ ꯑꯥꯗ ꯍꯥꯟꯅ ꯆꯠꯂꯨꯔꯣ ꯅꯪ ꯑꯗꯨ ꯃꯊꯪꯗ ꯑꯗꯨꯝ ꯅꯨꯡꯉꯥꯏꯔꯗꯤ ꯊꯕꯛ ꯁꯨꯕꯒꯨꯝꯕ ꯈꯣꯠꯄ ꯍꯥꯏꯕꯗꯤ ꯂꯩꯕ ꯅꯨꯡꯉꯥꯏꯔꯗꯤ ꯑꯗꯨ ꯅꯦ ꯅꯪ ꯍꯥꯟꯅ ꯆꯠꯂꯒ ꯅꯨꯡꯉꯥꯏꯔꯗꯤꯕꯣ ꯅꯪ ꯑꯗꯨꯗ ꯍꯥꯟꯅ ꯆꯠꯂꯣꯕ ꯆꯠꯂꯒ ꯅꯨꯡꯉꯥꯏꯔꯗꯤ ꯍꯥꯏꯕꯗꯤ ꯂꯥꯏꯐꯝꯒꯨꯝꯕ ꯀꯔꯤ ꯀꯔꯤ ꯂꯣꯏꯅ ꯅꯨꯡꯉꯥꯏꯔꯗꯤ ꯑꯩꯈꯣꯏꯗꯁꯨ ꯍꯥꯏꯔꯛꯑꯣ ꯅꯠꯇ꯭ꯔꯒ ꯍꯥꯃꯦꯡꯗꯨ ꯊꯥꯔꯛꯑꯣ ꯅꯪ ꯂꯣꯏꯔꯒ ꯅꯪ ꯂꯣꯏꯅ ꯌꯣꯛꯑꯒ ꯀꯣ ꯊꯥꯔꯛꯑꯣ ꯑꯩꯈꯣꯏꯁꯨ ꯌꯥꯎꯕ ꯌꯥ ꯌꯥꯔꯗꯤ ꯑꯩꯈꯣꯏꯁꯨ ꯁꯤꯗ ꯇꯧꯔ ꯒꯦꯕ ꯑꯗꯨ ꯅꯪꯉꯣꯟꯗ ꯄꯩꯁꯥ ꯊꯥꯛꯑꯒꯦ
ꯍꯥꯃꯦꯡꯗꯤ ꯊꯥꯔꯛꯑꯔꯣꯏ
ꯀꯔꯤ ꯊꯥꯔꯛ ꯊꯥꯔꯛꯀꯦ ꯍꯥꯏꯔ
ꯊꯥꯔꯛꯅꯤꯉꯥꯏꯗꯣ ꯀꯔꯤ ꯀꯔꯤꯁꯨ ꯂꯩꯇ꯭ꯔꯦꯕ ꯆꯠꯄ ꯆꯠꯂꯗꯤ ꯑꯁ ꯑꯗꯨꯗ ꯂꯥꯛꯑꯒ ꯑꯗꯨꯝ ꯇꯧꯒꯗꯕ
ꯑꯁ ꯑꯁ ꯑꯗꯨꯗꯤ ꯑꯗꯨꯗꯤ ꯄꯥꯎꯗꯤ ꯀꯃꯥꯏ ꯐꯥꯎꯅꯗꯣꯏꯕ
ꯒꯥꯔꯤ ꯆꯦꯟꯗꯦ ꯒꯔꯤꯁꯨ ꯆꯦꯟꯗꯦ ꯑꯗꯨꯗꯗꯤ
ꯌꯥꯝ ꯈꯪꯉꯤꯀꯣ ꯊꯤꯖꯤꯗꯤ
ꯌꯝ
ꯆꯍꯤ ꯇꯔꯦꯠ ꯁꯨꯔꯦꯅꯦ ꯑꯩ ꯏꯃꯥꯁꯨ ꯆꯅꯤꯡꯉꯥꯏ ꯇꯧꯔꯤꯁꯦ
ꯑꯣ ꯑꯗꯨꯗ ꯐꯖꯅ ꯍꯥꯏꯕꯗꯤ ꯀꯔꯤ ꯀꯔꯤ ꯌꯦꯡꯈꯤꯕ ꯃꯥꯜꯂꯦꯀꯣ ꯀꯅꯥꯗ ꯄꯥꯎ ꯐꯥꯎꯅꯒꯦ
ꯑꯩꯈꯣꯏ ꯀꯔꯤ ꯑꯩꯈꯣꯏ ꯕꯥꯆꯧ ꯑꯃ ꯂꯩꯕꯅꯦ ꯀꯔꯥꯏ ꯂꯩꯕꯔ ꯈꯪꯗꯦꯅꯦ ꯃꯥꯗꯣ
ꯅꯣꯏ ꯅꯣꯏ ꯕꯥꯆꯧꯗꯨꯁꯨ ꯈꯪꯗꯦꯗ ꯊꯥꯖꯕ ꯋꯥꯠꯂꯦꯗ ꯃꯤ ꯍꯧꯖꯤꯛ ꯃꯤꯉꯣꯟꯗ ꯀꯣꯔꯔꯦ ꯑꯩꯈꯣꯏ ꯃꯤꯠꯅ ꯎꯗ꯭ꯔꯗꯤ ꯄꯨꯡꯊꯥ ꯊꯥꯖꯔꯔꯨꯀꯣ ꯍꯥꯟꯅ
ꯑꯩꯈꯣꯏ ꯕꯥꯆꯧꯗꯤ ꯑꯥꯗ ꯆꯠꯂꯒ ꯑꯃꯨꯛ ꯍꯜꯂꯛꯈ꯭ꯔꯕꯅꯦ
ꯑꯣ ꯅꯠꯇ꯭ꯔꯕꯗꯤ
ꯑꯩꯕꯨꯗꯤ ꯏꯒꯦ ꯃꯤꯠꯅ ꯎꯗ꯭ꯔꯤꯉꯩꯗꯀꯣ ꯚꯍꯥꯞꯇ ꯗꯣꯂꯥꯟ ꯁꯥ ꯂꯩꯔꯝꯅꯤ
ꯏꯁ ꯑꯗꯨꯃꯥꯏꯅ ꯇꯧꯔꯣꯏꯍꯦ ꯃꯤ ꯑꯩꯈꯣꯏ ꯕꯥꯆꯧꯅ ꯆꯠꯂꯒ ꯑꯃꯨꯛ ꯍꯜꯂꯛꯄꯗꯨꯕꯨ
ꯑꯥ ꯑꯗꯨꯕꯨ ꯑꯗꯨ ꯑꯣꯏꯔꯗꯤ ꯐꯩꯌꯦ ꯑꯗꯨ ꯅꯠꯇꯕꯤꯗ ꯃꯤꯅ ꯄꯨꯡꯉꯥꯡ ꯉꯥꯡꯕꯗꯣ ꯄꯨꯡꯊꯥ ꯊꯥꯖ ꯂꯩꯔꯗꯤ ꯕꯦꯔꯥ ꯀꯥꯔꯅꯤꯕ
ꯎꯝ ꯑꯩꯈꯣꯏꯅ ꯂꯥꯛ ꯆꯠꯂ ꯑꯩꯈꯣꯏ ꯕꯥꯆꯧꯅ ꯆꯠꯂꯒ ꯍꯜꯂꯛꯑꯒ ꯋꯥꯔꯤ ꯂꯣꯏ ꯇꯝꯕꯅꯤꯅꯦ ꯑꯩꯉꯣꯟꯗ
ꯑꯣ ꯑꯗꯨ ꯑꯣꯏꯔꯗꯤ ꯐꯩꯌꯦ
ꯎꯝ
ꯀꯩꯗꯧꯔꯤꯒꯦ ꯅꯣꯏ ꯍꯧꯖꯤꯛ
ꯀꯩ ꯕꯥ
ꯀꯩꯗꯧꯔꯤꯅꯣ ꯃꯅꯤꯡꯗꯁꯨ ꯀꯅꯥ ꯀꯅꯥꯅ ꯌꯥꯝ ꯅꯣꯏꯁꯨ ꯌꯥꯝ ꯂꯥꯡꯕ ꯃꯥꯜꯂꯦ ꯑꯣ ꯑꯉꯥꯡ
ꯑꯁ ꯑꯉꯥꯡ ꯑꯉꯥꯡ ꯑꯅꯤ ꯑꯍꯨꯝ ꯄꯣꯛꯞꯅꯤꯅ ꯑꯁ ꯎꯄꯥꯏ ꯂꯩꯇ꯭ꯔꯦ ꯍꯦ
ꯅꯪꯅ ꯄꯣꯛꯏꯔ ꯀꯅꯥꯅ ꯄꯣꯛꯏꯅꯣ
ꯑꯩꯒꯤ ꯅꯨꯄꯤꯅ ꯄꯣꯛꯏꯅꯤ ꯀꯩꯅꯣ
ꯑꯩꯅ ꯍꯥꯏꯗꯤꯀꯣ ꯅꯁꯥꯒꯤꯔ ꯅꯠꯇ꯭ꯔꯒ ꯑꯇꯣꯞꯄꯒꯤꯔ ꯍꯥꯏꯕ
ꯀꯩꯕ
ꯀꯩꯁꯨ ꯅꯥꯠꯇꯦ ꯀꯩꯁꯨ ꯅꯥꯠꯇꯦ ꯅꯣꯏ ꯂꯥꯡꯕꯗꯨꯗ ꯀꯅꯥ ꯀꯅꯥ ꯀꯅꯥ ꯀꯅꯥ ꯃꯆꯥ ꯂꯩꯔꯒ ꯍꯧꯖꯤꯛ ꯂꯩꯀꯥꯏꯒꯤ ꯑꯉꯥꯡꯁꯤꯡ ꯂꯥꯛꯑ ꯂꯩꯔ ꯖꯥꯠꯔꯑꯅ
ꯍꯧꯖꯤꯛꯇꯤ ꯅꯨꯃꯤꯗꯥꯡ ꯑꯣꯏꯔꯝꯅꯤꯅ ꯅꯣꯏꯗꯨꯁꯨ
ꯍꯧꯖꯤꯛꯇꯤ ꯅꯨꯃꯤꯗꯥꯡ ꯅꯨꯃꯤꯗꯥꯡ ꯑꯣꯏꯗ꯭ꯔꯤꯗ ꯍꯧꯖꯤꯛ ꯅꯨꯡꯁꯥ ꯊꯣꯛꯇ ꯉꯥꯏꯔꯤ
ꯑꯣ ꯑꯩꯈꯣꯏꯗꯁꯨ ꯅꯨꯡꯁꯥ ꯍꯧꯖꯤꯛꯇꯤ ꯅꯨꯡꯊꯤꯜ ꯍꯥꯏꯕꯗꯤ ꯍꯥꯏꯕꯗꯤ ꯂꯣꯏꯅ